ꯐ꯭ꯔꯣ
ꯇꯥꯗꯕ꯭ꯔꯣ
ꯇꯔꯥꯏ
ꯑꯁ ꯁꯨꯃꯥꯏꯅ ꯂꯥꯎꯔꯗꯤ ꯑꯩꯈꯣꯏ ꯌꯨꯝ ꯄꯨꯂꯞꯁꯦ ꯀꯥꯏꯈ꯭ꯔꯅꯤꯅꯦ
ꯇꯥꯏ ꯑꯩꯗꯤ ꯑꯗꯨꯝ
ꯍꯣꯏ ꯍꯧꯖꯤꯛꯇꯤ ꯍꯧꯖꯤꯛ ꯅꯪꯒꯤ ꯈꯣꯟ ꯈꯦꯠꯅꯕꯒꯨꯝ ꯇꯧꯋꯤꯗ ꯉꯁꯥꯏꯗꯒꯤ
ꯍ ꯁꯔ ꯑꯣ ꯍꯧꯖꯤꯛꯁꯤ ꯅꯪꯅ ꯇꯥꯗꯦ ꯇꯥꯗꯦ ꯍꯥꯏꯕ ꯑꯩꯅ ꯂꯥꯎꯕ
ꯑꯗꯨ ꯑꯗꯨꯅꯤꯒ
ꯁꯨꯃꯥꯏꯅ ꯂꯥꯛꯑꯗꯤ ꯃꯤꯁꯤꯡ ꯀꯤꯔ ꯆꯦꯟꯅꯈ꯭ꯔꯅꯤꯍꯦ
ꯑꯗꯨꯅꯤ ꯅꯨꯄꯤ ꯐꯖꯕ ꯍꯥꯏꯕꯗꯣ
ꯅꯥꯄꯤ ꯊ ꯊꯣꯛꯃꯜꯂꯁꯨ ꯌꯥꯗꯦꯕ ꯑꯗꯨꯒꯤ
ꯑꯥ
ꯈꯜꯂꯦ ꯅꯨꯄꯤ ꯊꯣꯛꯃꯟꯕꯁꯦ ꯌꯥꯗꯦꯕ ꯈꯨꯣꯟꯖꯦꯜꯁꯦ ꯗꯋꯣꯡ ꯗꯋꯣꯡ ꯇꯧꯕꯒꯤ
ꯍ ꯑꯗꯨ ꯑꯗꯨꯅꯦ ꯍꯣꯏ ꯑꯗꯨ ꯑꯩ ꯄꯥꯎ ꯑꯃ ꯇꯥꯏꯕꯀꯣ
ꯍꯥꯏꯕ ꯀꯣ ꯑ
ꯄ ꯃꯥ
ꯄꯥꯎ ꯑꯃ ꯇꯥꯕꯗꯨ ꯑꯩ ꯑꯩ ꯍꯣꯔꯦꯟ ꯍꯥꯏꯔꯒꯦꯗ ꯃꯁꯤꯗ ꯍꯥꯏꯕ ꯌꯥꯗꯒꯦ
ꯑꯗꯣ ꯈꯔꯗꯤ ꯍꯥꯏ ꯑꯗꯨꯝ
ꯍꯥꯏꯌꯦꯌꯡ ꯍꯥꯏ ꯑꯥ ꯑꯥ
ꯑꯗꯣ ꯃꯤ
ꯃꯤ ꯍꯧꯖꯤꯛꯀꯥꯟꯁꯦ
ꯈꯔ ꯈꯔꯗꯤ ꯃꯤꯁꯤꯅ ꯂꯥꯛꯑꯒ ꯑꯗꯨꯃꯥꯏꯅ ꯊꯕꯛ ꯇꯧꯕ ꯑꯗꯨꯃꯥꯏꯅ
ꯑꯗꯨꯃꯥꯏꯅ ꯋꯥꯔꯤ ꯁꯥꯕ ꯑꯗꯨ ꯑꯗꯨꯒꯤꯗꯃꯛꯇ ꯑꯗꯨꯒꯤ
ꯎꯝ
ꯑꯩꯅ ꯄꯥꯎ ꯇꯥꯕꯁꯦ
ꯆꯥꯗꯣ
ꯇꯥꯕꯔꯣ ꯎꯝ
ꯇꯥꯏꯀꯣ
ꯇꯥꯏꯌꯦ
ꯑꯗꯨ ꯅꯨꯄꯤ ꯅꯨꯄꯥ ꯀꯥꯏꯅꯈ꯭ꯔꯦ ꯍꯥꯏ ꯑꯗꯨ ꯄꯥꯎ ꯇꯥꯏ ꯑꯗꯨ ꯆꯨꯝꯕ꯭ꯔꯥ ꯆꯨꯝꯗꯅꯕ꯭ꯔꯥ ꯍꯥꯏ
ꯗ ꯈ꯭ꯔ ꯍꯥꯏꯗꯤ ꯈꯪꯗꯦ ꯑꯗꯨꯕꯨ ꯆꯨꯝꯗꯤ ꯆꯨꯝꯅꯝꯒꯅꯤꯕ ꯈꯪꯗꯦ ꯑꯩꯗꯤ ꯑꯗꯨꯒꯨꯝꯕ ꯍꯧꯖꯤꯛꯇꯅꯦ ꯇꯥꯕ
ꯄꯥꯎꯗꯤ ꯈꯔ ꯈꯔ ꯑꯩ ꯇꯥꯏ ꯑꯗꯨꯕꯨ ꯆꯨꯝꯕ꯭ꯔꯥ ꯆꯨꯝꯗꯕ꯭ꯔꯥ
ꯑꯩꯗꯤ ꯇꯥꯕꯔ
ꯗꯔꯤ ꯍꯥꯏꯁꯤ ꯍꯩꯗꯤꯦ ꯑꯗꯨꯕꯨ ꯍꯩꯗꯦ ꯑꯗꯨꯕꯨ ꯑꯩꯅ ꯎꯕꯀꯣ ꯃꯈꯣꯏꯅ ꯏꯔꯝꯕꯗꯣ
ꯇꯥꯏ ꯇ ꯃꯁꯥ ꯃꯁꯥꯒꯤ ꯃꯁꯥ ꯃꯁꯥꯒꯤ ꯏꯁꯇꯣꯔꯤꯅꯤ ꯑꯗꯨꯗꯤ ꯍꯣꯏ ꯑꯩꯣꯏꯗꯤꯩꯠꯇꯀ ꯑꯩꯣꯏꯗꯤ ꯀꯩꯁꯨ ꯅꯠꯇꯦ ꯊꯣꯡꯕꯔꯤꯗ ꯈꯣꯔꯦꯟꯦꯟ ꯇꯞꯅꯆꯥ ꯑ
ꯑꯣ ꯅꯪꯅ ꯊꯣꯡꯒꯗ꯭ꯔꯥ ꯑꯗꯨꯒ ꯃꯤ ꯑꯇꯣꯞꯄꯅ ꯊꯣꯡꯒꯗ꯭ꯔꯥ
ꯏꯆꯦ ꯃꯣꯏ ꯊꯣꯡꯉꯅꯤ ꯑꯩꯗꯤ ꯊꯣꯡꯗꯦ
ꯀꯣ
ꯃꯈꯈꯣꯏꯁꯦ ꯊꯕꯛ ꯇꯧꯔꯒ ꯇꯝꯄꯥꯛꯇ ꯂꯩꯕ ꯃꯥꯜꯂꯤꯀꯣ ꯑꯩꯗꯤ ꯇꯧꯗꯦꯗ
ꯎꯝ
ꯑꯩꯗꯤ ꯑꯗꯨꯝ ꯐ꯭ꯔꯤ ꯕꯥꯔꯠꯇ ꯑꯣꯏꯅ ꯂꯩꯕꯅꯦ
ꯑꯗꯨ
ꯔ ꯏꯆꯥꯥꯏ ꯈꯨꯝꯃ ꯁꯥ ꯃꯗ ꯂꯣꯁ ꯎꯝ ꯃꯇꯝ ꯐꯥꯔꯒ ꯅ ꯑꯃꯨꯛꯀ ꯁꯛꯑꯒꯦ
ꯍꯣꯏ
ꯍꯧꯖꯤꯛꯇꯤ ꯈꯟꯅꯕꯒꯤ ꯃꯇꯨꯡ ꯏꯟꯅꯀꯣ ꯈꯔ ꯀꯩꯅꯣ ꯇꯧꯗ꯭ꯔꯗꯤ ꯌꯥꯗ꯭ꯔꯦꯕ
ꯑꯗꯨꯗꯅ ꯑꯩꯈꯣꯏ ꯈꯨꯟꯒꯤ ꯃꯤꯁꯤꯡꯁꯦ ꯑꯩ ꯃꯤ ꯌꯥꯝꯅ ꯈꯪꯉꯤꯀꯣ ꯑꯩꯒꯤ ꯏꯃꯥꯟꯅꯕ ꯌꯥꯝ ꯂꯩꯌꯦꯦ
ꯑꯣ
ꯑꯗꯨ ꯍꯧꯖꯤꯛꯀꯥꯟꯁꯤ ꯀꯨꯏꯔꯕꯅꯤꯅ
ꯔꯤꯅ
ꯁꯦ ꯋꯥꯔꯤ ꯁꯥꯕ ꯑꯗꯨ ꯀꯧꯕ ꯉꯝꯗꯕꯀꯣ
ꯎꯝ
ꯑꯗꯨꯕꯨ ꯅꯍꯥꯟꯗꯤ ꯌꯥꯝ ꯂꯩꯌꯦ ꯃꯔꯤ ꯃꯉꯥ ꯍꯦꯟꯅ ꯂꯩ
ꯔ ꯑꯥ
ꯅꯨꯄꯤꯁꯨ ꯅꯨꯄꯥꯁꯨꯀꯣ ꯑꯩ ꯃꯔꯤ ꯃꯉꯥꯒꯨꯝꯕꯗꯤ ꯈꯪꯉꯤꯕ
ꯑꯣ ꯑꯩꯉꯣꯟꯗꯒꯤ ꯍꯦꯟꯅ ꯑꯃꯨꯛ ꯈꯪꯅꯖꯥꯔꯣ ꯅꯪꯁꯦ ꯑꯩꯈꯣꯏꯗꯤ ꯑꯩꯈꯣꯏꯗꯤ ꯈꯨꯟꯗ ꯄꯥꯛ ꯄꯥꯛ ꯂꯩꯇꯕꯅꯤꯅ ꯈꯪꯕꯁꯨ ꯂꯩꯥꯏ ꯈꯪꯕꯁꯨ ꯂꯩ ꯑꯋꯥ
ꯑꯗꯨꯒꯤꯅꯤ ꯅꯪꯗꯤ
ꯅꯪꯗꯤ ꯇꯨꯝꯃꯤꯔꯣ
ꯍꯥꯥ
ꯍꯣꯏ
ꯑꫭ ꯑꯗꯨꯒꯤ ꯃꯥꯜꯂꯦ ꯅꯪꯒꯤ ꯅꯪ ꯐꯣꯟꯁꯦ ꯈꯔ ꯈꯔ
ꯈꯔ ꯈꯔ ꯇꯨꯝꯕꯒꯤꯅꯤ ꯌꯥꯝ ꯍꯩꯔꯝꯃꯤꯅ ꯅꯪꯗꯤ ꯍꯣꯏ ꯈꯔꯈꯛꯇꯤ ꯂꯥꯡꯕ ꯃꯈꯣꯟ ꯇꯥꯏꯌꯦ
ꯑꯗꯨꯒꯤꯅꯤ
ꯅꫭꯏꯗꯤ ꯀꯔꯤ ꯀꯔꯤ ꯍꯟꯖꯥꯡ ꯆꯥꯕꯔꫭ
ꯍꯥꯥ
ꯉꯁꯤꯗꯤ ꯀꯔꯤ ꯍꯤꯟꯖꯥꯡ ꯆꯥꯕ꯭ꯔꯣ ꯅꯪ ꯈꯣꯟ ꯇꯥꯗ꯭ꯔꯦꯍꯦ ꯇꯥꯕ꯭ꯔꯣ ꯍꯣꯏ ꯇꯥꯏ‌ ꯍꯧꯖꯤꯛꯇꯤ ꯑꯁ ꯐꯣꯟꯁꯤꯡꯁꯨ ꯗꯤꯃꯥꯟ ꯌꯥꯝ ꯀꯜꯂꯦꯍꯦ
ꯏꯌꯥꯔꯄꯤꯁꯀꯨꯝꯕ ꯍꯥꯞꯄ ꯃꯥꯜꯂꯦ ꯅꯪ
ꯃꯥꯜꯂ‌ꯦꯅ ꯍꯥꯞꯇꯦ
ꯀꯔꯤꯒꯤꯅꯤ ꯑꯗꯨꯗꯤ
ꯑꯩꯅ ꯈꯔ ꯂꯥꯞꯅ ꯄꯥꯏꯕꯀꯣ
ꯑꯣ ꯑꯗꯨꯒꯤꯅꯦ ꯉꯁꯤꯁꯦ ꯑꯩꯈꯣꯏꯅ ꯑꯌꯨꯛ
ꯑꯌꯨꯛꯇ ꯆꯥꯕꯁꯦ ꯗꯥꯜꯒ
ꯈ ꯡ ꯍꯥꯏꯕꯗꯣ
ꯍꯥꯏꯕꯗꫭ ꯑꯗ ꯅꯁ ꯑ
ꯑꯗꯨꯒ ꯑꯂꯨꯒ ꯈꯤꯃꯦꯟꯒꯤ
ꯄꯅꯒꯤ
ꯑꯥ ꯇꯝ ꯍꯥꯏꯕꯔꯥ ꯑꯗꯨꯒ ꯆꯥꯔꯦ
ꯁꯔꯦ
ꯑꯗꯨ ꯑꯅꯤꯗ ꯆꯥꯔꯦ
ꯍꯥꯎꯕꯅꯦ ꯍꯧꯖꯤꯛꯁꯦ ꯑꯗꯨꯒꯤ ꯁꯤꯖꯟꯁꯨ ꯑꯣꯏꯕꯅꯤꯅ ꯑꯗꯨꯝ ꯍꯥꯎꯕꯅꯦ ꯊꯒꯦ ꯍꯥ ꯆꯪꯁ ꯐꯕ ꯍꯥꯎꯁꯨ ꯍꯥꯎꯕ ꯍꯥꯎꯅꯁꯨ ꯆꯥꯕ ꯌꯥꯕ ꯁꯨꯃꯥꯏꯅ ꯇꯧꯕꯅꯤ ꯑꯗꯨ ꯅꯣꯏ ꯅꯣꯏꯁꯦ ꯅꯣꯏꯁ‌ꯦ ꯉꯁꯤ ꯆꯔ ꯆꯠꯄ꯭ꯔꯣ
ꯑꯩꯈꯣꯏꯗꯤ ꯆꯠꯗꯤꯌ‌ꯦ
ꯐꯔꯤ ꯆꯗꯤ ꯀꯩꯒꯤ
ꯑꯩꯈꯣꯏꯗꯤ ꯌꯥꯝ ꯑꯌꯨꯛꯇ ꯆꯠꯂꯤꯗꯅ ꯑꯗꯣ ꯑꯌꯨꯛꯇ ꯆꯠꯂꯗꯤ ꯅꯨꯡꯗꯥꯡ ꯒꯨꯝꯕ ꯏꯚꯤꯅꯤꯡꯒꯨꯝꯕꯗ ꯆꯠꯄ ꯂꯩꯇꯦ ꯍꯥꯏꯕꯗꯤ ꯑꯩꯈꯣꯏꯗꯤ ꯑꯥ ꯅꯨꯃꯤꯠꯇ ꯑꯃꯈꯛꯇ ꯂꯩꯕꯀꯣ
ꯃꯈꯥꯗ ꯂꯩꯕꯀꯣ ꯎꯝ ꯐꯩꯅꯦ ꯐꯩꯅꯦ
ꯃꯇꯝꯁꯦ ꯌꯥꯝ ꯐꯠꯇꯦ ꯏꯁꯣꯔꯁꯦ ꯅꯤꯡꯕ ꯀꯟꯗ꯭ꯔꯗꯤ ꯌꯥꯗ꯭ꯔꯦ ꯑꯈꯣꯏꯁꯦ ꯈꯣꯢꯗꯤ ꯑꯁ ꯉꯁꯤꯁꯦ ꯑꯩꯈꯣꯏꯗꯤ ꯆꯠꯇ꯭ꯔꯦ ꯑꯩꯈꯣꯏꯁꯦ ꯉꯝꯗꯕ ꯉꯥꯛ ꯇ ꯑꯣꯏꯕꯅꯤꯅ ꯑꯗꯨꯒꯤ ꯑꯃꯨꯛꯀ ꯇꯥꯗꯔꯤꯌꯦ ꯇꯥꯕ꯭ꯔꯣ
ꯍꯧꯖꯤꯛ
ꯍꯧꯖꯤꯛꯇꯤ ꯇꯥꯔꯦ ꯑꯩꯈꯣꯏꯁꯦ ꯉꯝꯗꯕꯅꯦ ꯅꯦ ꯈꯔ ꯀꯩꯅꯣ ꯇꯧꯕꯅꯤꯅ ꯑꯗꯒꯤ ꯀꯩꯁꯨ ꯀꯥꯢꯗꯦꯗ
ꯍꯧꯖꯤꯀꯥꯟꯁꯦ ꯍꯣꯏ ꯃꯥꯏꯗ ꯌꯥꯝ ꯁꯥꯃꯟꯕꯒꯤꯀꯣ
ꯀꯣ ꯎꯝ
ꯃꯥꯏꯒ꯭ꯔꯦꯟꯒꯨꯝꯕ ꯑꯗꯨꯗ ꯑꯗꯨ ꯂꯩꯒꯅꯤ
ꯂꯩꯒꯅꯤ ꯎꯝ ꯑꯗꯨꯅꯦ ꯑꯗꯨꯒꯤꯅꯦ ꯂꯣꯏꯅꯃꯛ ꯅꯥꯔꯤꯁꯦ ꯌꯥꯗ꯭ꯔꯦ
ꯉꯁꯤꯗꯤ ꯀꯔꯤ ꯏꯟꯁꯥꯡꯒꯨꯝꯕ ꯆꯥꯒꯗ꯭ꯔꯣ ꯅꯈꯣꯏꯗꯤ
ꯉꯥꯁꯤꯁꯦ ꯌꯦꯟ ꯊꯣꯡꯕ ꯆꯥꯒꯗꯕ ꯃꯥꯜꯂꯦ
ꯌꯦꯟ
ꯌꯦꯟ ꯍꯣꯏ
ꯑꯗꯨꯗꯤ ꯍꯥꯎꯅꯤꯍꯦ
ꯍꯥꯎ ꯋꯨꯅꯤ ꯍꯥꯎꯋꯦꯕ ꯍꯥꯎꯗ꯭ꯔꯉꯥꯏ ꯃꯤꯗꯤ ꯂꯩꯇꯔꯦ ꯍꯥꯎꯔꯣꯢ ꯍꯥꯎꯕꯨꯗꯤ ꯑꯗꯨꯕꯨ ꯂꯣꯛ ꯊꯨꯡꯕꯒꯨꯝꯕ ꯃꯇ ꯃꯇꯝꯗꯗꯤ ꯌꯥꯝ ꯆꯥꯕ ꯌꯥꯗꯦꯕ
ꯍꯥꯥ
ꯍꯥ ꯅꯥꯕꯒꯨꯝꯕ ꯂꯣꯛ ꯊꯨꯡꯕꯒꯨꯝꯕ ꯂꯩꯔꯗꯤ ꯑꯗꯨꯒꯨꯝꯕꯁꯨ ꯌꯥꯝꯅ ꯆꯥꯕ ꯌꯥꯗꯦꯕ ꯑꯣ ꯅꯡꯁꯦ ꯂꯣꯛ ꯈꯨꯕꯒꯤ ꯔꯣ ꯎꯝ
ꯑꯗꯨꯗꯤ
ꯑꯗꯨꯗꯤ
ꯏꯁꯤꯡ ꯀꯔꯤ ꯍꯥꯌꯁꯤꯔ ꯊꯥꯈ꯭ꯔꯣ ꯏꯁꯤꯡ ꯑꯥ ꯏꯪꯗꯦ ꯑꯥ ꯏꯪꯕ ꯏꯁꯤꯡ ꯅꯗꯕꯀꯣ
ꯀꯣ ꯎꯝ
ꯕꯣꯏ ꯋꯥꯇꯔꯒꯨꯝꯕ ꯊꯛꯔꯣ
ꯊꯛꯔꯣ ꯍꯣꯏ
ꯇꯥꯕ꯭ꯔꯣ
ꯇꯥꯕ꯭ꯔꯣ ꯇꯥꯏ ꯇꯥꯏ ꯁꯨꯃꯥꯏꯅ ꯍꯥꯏꯅꯩ
ꯑꯗꯨ ꯊꯛꯔꯣ ꯑꯗꯨꯒ ꯒ꯭ꯔꯤꯟꯇꯤ ꯒꯨꯝꯕ ꯂꯩꯔꯗꯤ ꯌꯥꯝ ꯐꯥꯕꯅꯦ ꯑꯗꯨ ꯁꯤꯡꯗꯨ
ꯑꯩ ꯕꯤ ꯄꯤ ꯂꯣ ꯑꯣꯏꯕꯅꯤꯅꯦ ꯒ꯭ꯔꯤꯟ ꯇꯤ ꯊꯛꯄ ꯌꯥꯗꯦ ꯗꯔꯦ ꯍꯧꯖꯤꯛꯁꯦ ꯑꯩ ꯎꯝ
ꯑꯗꯨ ꯒꯤꯇꯥꯔ ꯒꯨꯝꯕꯗꯤ ꯅꯪ ꯁꯥꯅꯕ ꯍꯥꯏꯌꯦꯀꯣ
ꯍꯩꯌꯦꯀꯣ ꯎꯝ
ꯑꯁ ꯑꯩꯒꯤ
ꯑꯩꯒꯤ ꯋꯦꯗꯤꯡꯗ ꯀꯧꯕ ꯇꯥꯔꯦ ꯅꯪ ꯀꯥꯎꯊꯣꯛꯑꯗꯤ ꯂꯣꯏꯔꯦ ꯀꯥꯎꯗꯕꯤꯗꯀꯣ
ꯍꯣꯏ
ꯀꯔꯤ ꯀꯔꯤ ꯆꯍꯤꯗ ꯋꯦꯗꯤꯡ ꯇꯧꯒꯦ ꯍꯥꯏꯕ꯭ꯔꯣ
ꯈꯪꯗꯤꯌꯥ
ꯑ ꯈꯪꯉꯨꯗ
ꯅꯨꯄꯤ ꯊꯤꯕꯁꯨ ꯇꯜꯂꯦ
ꯇꯜꯂꯦ ꯀꯩ ꯇꯟꯕꯥ ꯃꯤꯁꯤꯡꯗꯤ ꯃꯤꯁꯤꯡꯗꯤ ꯐꯩ ꯐꯩ ꯍꯥꯏꯔꯒ ꯀꯩꯒꯤ ꯅꯪꯗꯤ ꯇꯟꯕꯅꯣ ꯅꯨꯄꯤ ꯊꯤꯕꯁꯦ ꯇꯜꯂꯦ ꯀꯩꯒꯤ ꯇꯟꯕꯅꯣ ꯍꯥꯏꯕ
ꯍꯧꯖꯤꯛꯀꯥꯟꯁꯦ ꯄꯥꯃꯗꯦꯗꯥ ꯅꯨꯄꯤꯁꯤꯡ
ꯀꯤꯁꯤ ꯑꯦ ꯀꯩꯒꯤ
ꯄꯥꯝꯗꯦ
ꯄꯥꯝ ꯗꯦ ꯄꯥꯝꯅꯕ ꯃꯔꯝꯗꯣ ꯍꯥꯏꯌꯦꯅꯦ ꯀꯔꯤꯒꯤꯔꯒꯣ ꯃꯔꯝ ꯍꯥꯏꯕꯗꯤ ꯑꯁ ꯑꯗꯨꯗꯤ ꯌꯥꯝ ꯉꯜꯂꯤꯗ ꯅꯪ ꯑꯉꯥꯡꯅꯤꯅ ꯑꯗꯨꯒꯤ ꯋꯥꯔꯣ ꯑꯩ ꯑꯦ ꯃꯠ ꯃꯇꯝ ꯆꯥꯅ ꯂꯥꯛꯀꯅꯤ ꯏꯁꯣꯔ ꯂꯩꯔꯤꯁꯤꯗꯤ ꯀꯔꯤ ꯋꯥꯅꯤꯡꯉꯥꯏ ꯂꯩꯕ꯭ꯔꯣꯀꯣ
ꯏꯁꯣꯔ ꯅꯇꯔꯠ ꯆꯥꯅ ꯃꯇꯝ ꯆꯥꯅ ꯅꯪꯒꯤ ꯐꯥꯕ ꯅꯪꯕꯨ ꯅꯨꯡꯁꯤꯕꯤꯒꯗꯕ ꯏꯃꯨꯡꯕꯨ ꯊꯃꯣꯏ ꯁꯦꯡꯅ ꯅꯨꯡꯁꯤꯕꯤꯒꯗꯕ ꯅꯨꯝꯇꯤ ꯂꯥꯛꯈꯅꯤ ꯉꯥꯏꯕ ꯀꯜꯂꯨꯀꯣ
ꯂꯥꯏꯒꯅꯤ ꯅ ꯈ꯭ꯋꯥꯏꯕꯗꯤ ꯂꯥꯏꯒꯅꯤ ꯀꯣ ꯈꯪꯉꯦ
ꯈꯨꯏꯒꯤꯗꯤ ꯐꯪꯗ꯭ꯔꯤꯗ ꯍꯧꯖꯤꯛ ꯐꯥꯎꯗꯤ ꯑꯗꯨꯒꯤ ꯀꯟꯅ ꯊꯤꯔꯤ
ꯎꯝ ꯉꯥꯏꯒꯅꯤ
ꯍꯥꯏꯒꯅꯤ ꯍꯥꯏꯒꯅꯤ ꯎꯝ ꯗ ꯈ꯭ꯋꯥꯏꯗꯒꯤ ꯐꯖꯕ ꯂꯩꯒꯅꯤ ꯈꯪꯖꯗ꯭ꯔꯦ ꯑꯗꯨꯕꯨꯗꯤ ꯈ꯭ꯋꯥꯏꯗꯒꯤ ꯐꯖꯕꯁꯤꯡꯖꯦ ꯑꯩꯒꯤꯟ ꯑꯩꯒꯤꯅ ꯇꯛ ꯑꯩꯒꯤ ꯈꯛꯇꯁꯨ ꯑꯣꯏꯕ ꯌꯥꯗꯦ ꯑꯗꯨꯒꯤ ꯃꯤꯁꯤꯡ ꯂꯣꯏꯅꯛ ꯃꯨꯟꯅꯅꯥꯔꯒ ꯂꯩꯔꯦꯕ
ꯂꯩꯥꯒꯅꯤ ꯂꯩꯒꯅꯤ
ꯂꯥꯏꯒꯅꯤ ꯈꯪꯗ꯭ꯔꯦ ꯈꯥꯝꯃꯨ
ꯈꯪꯗꯦꯅꯦ ꯍꯧꯖꯤꯛ ꯀ